ꯍꯜꯂꯣ
ꯇꯥꯔꯔꯕꯣ ꯇꯥꯔꯔꯕꯣ
ꯇꯥꯔꯦ ꯇꯥꯔꯦ ꯁꯧꯒꯜꯂꯦꯗ ꯀꯨꯏꯌꯦꯦꯗ ꯇꯨꯝꯣꯏꯕꯗꯤ ꯅꯣꯏꯗꯤ ꯇꯨꯝꯣꯏꯕ ꯄꯨꯡ ꯀꯌꯥ ꯎꯨꯠꯀꯦ
ꯄꯨꯡꯉꯨꯡ ꯑꯩꯈꯣꯏꯗꯤ ꯊꯕꯛ ꯆꯠꯄꯅꯤꯅ ꯄꯨꯡ ꯇꯔꯨꯛ ꯃꯈꯥꯏ ꯁ꯭ꯋꯥꯏ ꯇꯥꯔꯦ ꯑꯗꯨꯅ ꯣꯣꯟꯒ ꯎꯝ ꯕꯣꯟꯒ ꯌꯦꯡꯉꯗꯤ ꯁꯧꯒꯠꯄ ꯉꯝꯗꯕꯖꯥꯠꯅꯤ ꯉꯅꯥꯥꯟ ꯣꯖꯦꯟꯗ꯭ꯔ
ꯉꯔꯥꯡ ꯕꯣꯠ ꯀꯔꯝꯕ ꯄꯣꯠ ꯌꯦꯡꯉꯝꯒꯦ ꯍꯥꯏ ꯀꯥꯟꯗ ꯐ꯭ꯔꯥꯟꯁꯁꯤꯗꯤ ꯌꯦꯡꯗ꯭ꯔꯦ ꯑꯗꯨꯒ ꯃꯃꯥꯡꯒꯤ ꯃꯣꯔꯀꯣꯒ ꯎꯝ ꯎꯏ
ꯁꯃꯣꯔꯣꯛꯀꯣ ꯄꯩꯁꯥ ꯊꯥꯔ ꯃꯥꯡꯗꯔꯦ
ꯑꯩ
ꯑꯅꯤꯃꯛ ꯇꯤꯝ ꯑꯅꯤꯃꯛ ꯒꯣꯜ ꯆꯅꯤꯅ ꯊꯥꯔꯨꯕ
ꯑꯣ
ꯀꯩꯅꯣ ꯁꯟꯗ꯭ꯔꯦꯗꯅ ꯀꯅꯥꯗ ꯁꯟꯗ꯭ꯔꯦꯗꯅ
ꯄꯥꯛꯀꯌꯥ ꯊꯥꯔꯨꯔꯤꯕ
ꯆꯥꯝꯃꯇꯪ ꯊꯥꯕꯅꯤꯅ ꯆꯥꯝꯃ ꯆꯥꯃꯨꯛꯇꯪ ꯕꯤꯠꯇ ꯌꯦꯡꯕꯅꯤꯗ
ꯀꯅꯥꯁꯨ ꯁꯨꯡꯃꯣꯏ ꯉꯔꯥꯡ ꯁꯠꯄ ꯌꯦꯂꯣꯀꯥꯟ ꯃꯌꯥꯝꯗꯨ ꯂꯣꯏꯔꯦ
ꯑ ꯌꯦꯂ ꯄꯁꯂꯦ
ꯁꯜꯂꯦ
ꯑꯗꯨꯕꯨꯗꯤ ꯑꯔꯣꯏꯕꯅꯤꯅꯅ ꯇꯧꯔꯛꯄꯅꯤ ꯃꯣꯏꯗꯣ
ꯑꯥ
ꯍꯥꯥꯛꯀꯤ ꯃꯤꯒꯗꯣ ꯐꯅꯌꯥꯝ ꯑꯣꯜꯂꯤ ꯀꯩꯅꯣ
ꯎꯝ ꯃꯣꯏꯒꯤ ꯐꯖꯩꯗ ꯍꯅꯥ ꯃꯣꯔꯣꯛ ꯀꯣꯋꯥꯁꯕꯅꯝ ꯐꯖꯩ
ꯑꯗꯨꯕꯨꯗꯤ ꯃꯃꯥ ꯃ ꯁꯦꯛꯁꯤꯡ ꯌꯧꯁꯤꯜꯂꯂꯝꯃꯤꯅ ꯑꯩꯔꫭꯏꯒꯤ ꯊꯥꯛꯇꯁꯨ ꯁꯥꯟꯅꯔꯅꯤꯌꯦ
ꯃꯥꯅꯦ ꯅꯠ ꯏꯁꯇꯦꯁꯅꯤꯅꯦꯀꯣ
ꯎꯝ ꯄꯔꯥꯎ ꯀꯩꯁꯨ ꯐꯖ ꯃꯥꯜꯂꯤꯅꯦ ꯉꯔꯥꯡ
ꯃ ꯃꯥꯄꯦ
ꯄꯔꯥꯎꯒꯦ ꯄꯔꯥꯎꯒꯦ
ꯑꯣ ꯄꯔꯥ ꯑꯣ ꯋꯥꯟ ꯖꯦꯔꯣ ꯈꯛꯇꯗꯤ ꯂꯊꯣꯛꯏꯗꯣ
ꯑ ꯑꯁ ꯑꯗꯨꯕꯨ ꯌꯥꯝ ꯋꯥꯅꯦ ꯄꯦꯅꯥꯜꯇꯤꯗꯅꯦꯕ
ꯃꯥꯅꯦ ꯄꯤꯅꯥꯇꯤ ꯍꯥꯏꯁꯦ ꯀꯩꯅꯣꯅ ꯑꯩꯁꯨ ꯍꯥꯏꯐꯦꯠ ꯀꯩꯅꯣ ꯌꯨꯇꯨꯕꯇ ꯌꯦꯛꯀꯥꯟꯗ ꯎꯏꯌꯦ ꯃꯃꯥꯕꯦꯅꯥ ꯔꯖ ꯍꯧꯕꯗꯣ
ꯑꯥ
ꯑꯖꯣ ꯏꯃꯥ
ꯀꯩꯅꯣ ꯇꯧꯕ ꯗꯤ ꯃꯅꯨꯡꯃꯨꯛꯇ ꯃꯤ ꯑꯃꯅ ꯁꯨꯝ ꯆꯦꯟꯖꯜꯂꯛꯑꯦ ꯕꯣꯟꯁꯦ
ꯎꯝ
ꯃꯣꯏ ꯑꯍꯨꯝ ꯆꯪꯗꯅ ꯍꯨꯜꯂꯨꯕ ꯍꯥꯏꯇꯥꯔꯦ ꯅꯨ ꯃꯤ ꯑꯃꯗꯣ
ꯑꯣ
ꯑꯗꯨꯒ ꯕꯥꯔ ꯆꯦꯛ ꯇꯧꯔꯀꯥꯟꯗ ꯃꯣꯏꯒꯤ ꯑꯃ ꯆꯦꯛ ꯇꯧꯕꯗꯣ
ꯑꯥ
ꯀꯝꯄ꯭ꯂꯦꯟ ꯇꯧꯔꯒ ꯆꯦꯛ ꯇꯧꯔꯀꯥꯟꯗ ꯇꯥꯔꯦ ꯑꯗꯨꯅ
ꯑꯣ
ꯐꯖꯅ ꯁꯥꯟꯅꯩꯌꯦꯕ
ꯄꯔꯥ ꯅꯠꯇ꯭ꯔꯣ ꯖꯔꯃꯅꯤ ꯃꯥꯏꯊꯤꯕ ꯄꯤꯔꯝꯕꯗꯣ
ꯍꯣꯏ ꯖꯃꯅꯤ ꯐꯣꯊ ꯊꯗ ꯅ
ꯑ
ꯍꯣꯔꯦꯟꯗꯤ ꯌꯦꯡꯉꯣꯏꯗ꯭ꯔꯣ ꯚꯔꯖꯤꯟ
ꯊꯣꯡ ꯀꯥꯞꯇꯔꯛꯑꯣ
ꯄꯨꯡ ꯀꯌꯥꯅꯣ ꯑꯅꯤ ꯃꯈꯥꯏꯔ ꯑꯍꯨꯝ ꯃꯈꯥꯏꯔꯣ ꯈꯤꯇꯪ ꯑꯣꯏꯗꯣꯏꯅꯦ
ꯑꯌꯣꯒ꯭
ꯑꯌ ꯅꯅꯨꯡꯉꯔꯂꯝꯗ ꯍꯥꯏ ꯇꯔꯦ
ꯑꯐ ꯅꯣꯡꯉꯥꯜꯂꯝꯗꯥꯏꯁꯦ ꯈꯪꯗꯅ ꯑꯍꯤꯡꯁꯦ ꯄꯥꯛ ꯆꯥꯛ ꯇꯨꯅꯗꯕꯃꯤꯅꯪꯀꯣ
ꯑꯥ
ꯊꯕꯛ ꯂꯩꯔꯕꯨꯗꯤ ꯑꯗꯨꯝ ꯇꯨꯝꯗ꯭ꯔꯦꯗꯤ ꯅꯪꯦ ꯅꯒꯣꯜꯂꯤ ꯆꯁꯨ ꯐꯥꯁ ꯀ ꯗꯃꯣ ꯆꯥꯒꯁꯨ ꯇꯁꯨ ꯃꯥꯁꯤꯀꯤ ꯒꯥꯔꯤ ꯂꯧꯈꯠꯅꯦꯅ ꯆꯠꯈꯤꯌꯦ
ꯑ
ꯃꯣꯆꯥꯅ ꯅꯨꯃꯥꯏ ꯅꯨꯄꯤ ꯎꯅꯅꯤ
ꯆꯨꯕꯁ ꯃꯃꯤꯁꯨ ꯀꯤꯚꯥꯏ ꯌꯥꯦ
ꯁꯀꯤꯦ ꯍꯔꯦꯜ ꯂꯥꯛ ꯀꯗꯤ
ꯎꯝ ꯃꯗꯗꯤ ꯌꯨꯝ ꯈꯔ ꯊꯣꯏꯁꯦꯅꯦ
ꯇꯣꯏꯔꯝꯃꯦ ꯂꯝꯁꯨ ꯍꯦꯜꯂꯦ ꯉꯥꯡꯕ ꯁꯛꯄꯁꯨ ꯂꯧꯗꯦ ꯑꯗꯨ ꯉꯥꯡꯗꯅ
ꯍꯥ ꯍꯣꯏ
ꯐꯅꯥꯝꯁꯨ ꯇꯤꯗꯤꯤ ꯉꯥꯡꯕꯅꯦ
ꯎꯝ
ꯍꯣꯡ ꯃꯆꯥꯛ ꯄꯣꯡꯉꯒ ꯆꯥꯎꯈꯠꯂꯛꯄ ꯃꯥꯟꯒꯤ ꯈꯨꯀ ꯈꯨꯋꯥ ꯀꯥꯝꯗꯅ
ꯎ ꯏꯁꯧꯗꯤ ꯈꯔ ꯇꯧꯋꯦꯃ
ꯂꯥꯡꯖꯔꯤꯃꯤ ꯑꯃꯨꯛꯇꯪ ꯃꯐꯝ ꯆꯥꯅ ꯑꯃꯨꯛꯇꯪ ꯊꯥꯀꯥꯟꯗ ꯇꯨꯃꯤꯟ ꯂꯩꯗꯧꯃꯤ ꯑꯉꯥꯡꯅꯤꯅ
ꯁ ꯌꯥꯝ ꯀꯜꯂꯦꯕ ꯈꯪꯉꯕ ꯐꯔꯥꯝ ꯐꯔꯥꯝ ꯊꯤ ꯊꯤꯁꯨ ꯐꯨꯕ ꯌꯥꯗꯦ
ꯌꯨꯝꯗ ꯍꯟꯗ꯭ꯔꯦ ꯅꯪꯗꯤ
ꯑꯩꯁꯦ ꯌꯨꯝꯗ ꯏꯁꯥꯁꯦ ꯃꯌꯦꯛꯡ ꯈꯤꯇꯪ ꯇꯥꯜꯂꯒ ꯊꯥ ꯑꯃꯃꯨꯛꯁꯤꯦ ꯋꯥꯥꯛꯀꯤꯡ ꯐꯖꯅ ꯆꯦꯜꯂꯦꯗꯅ
ꯑꯥ
ꯍꯣꯏ ꯃꯌꯦꯛꯁꯦ ꯈꯤꯇꯪ ꯇꯥꯔꯒ ꯁꯤꯡꯉ ꯍꯟꯒꯦ ꯈꯟꯕ
ꯄꯨꯔꯥ ꯍꯜꯂꯒꯦ ꯍꯥꯏꯔꯣ
ꯍꯜꯂꯣꯏꯗ ꯄꯨꯔꯥꯗꯤ ꯍꯟꯗꯣꯏ ꯃꯥꯟꯗꯦ
ꯎꯝ
ꯍꯥꯏꯗꯤ ꯌꯨꯝꯗ ꯂꯩꯕ ꯍꯥꯏꯁꯤꯒ ꯁꯤꯗ ꯂꯩꯕ ꯍꯥꯏꯁꯤꯒ ꯑ ꯑꯁ ꯈꯦꯠꯅꯕꯗꯤ ꯌꯨꯝꯗ ꯂꯩꯕꯨꯗꯤ ꯀꯔꯤꯝ ꯇꯧꯅꯤꯡꯉꯥꯏꯁꯨ ꯂꯩꯇꯦꯕ ꯍꯥꯏꯗꯤ ꯌꯨꯝꯒꯤ ꯑꯩꯒꯤ ꯌꯨꯝꯒꯤ ꯊꯕꯛꯕꯨ ꯅꯣꯡꯉꯥꯜ ꯕꯒ ꯀꯩꯅꯣꯒꯤ ꯑꯩꯈꯣꯏꯒꯤ ꯌꯨꯝꯒꯤ ꯑꯀꯣꯏꯕ ꯀꯔꯤ ꯀꯩ ꯍꯥꯏꯅꯤ ꯊꯤꯂꯣꯡ ꯁꯨꯃꯥꯡ ꯊꯤꯂꯣꯡ ꯀꯥꯏꯅ ꯇꯅꯦ
ꯑ ꯁꯤꯠꯄ ꯁꯦꯡꯕ
ꯑꯣ ꯋꯥꯏ ꯇꯣꯛꯑꯅꯤ ꯑꯗꯒꯤꯗꯤ ꯑꯩꯈꯣꯏꯒꯤ ꯁꯟꯒꯤ ꯁꯟꯁꯤ ꯈꯤꯇꯪ ꯐꯝꯕꯤꯔꯣꯅꯤ
ꯎꯝ
ꯍꯜꯂꯒ ꯑꯃꯨꯛ ꯑꯣꯛꯀꯤ ꯃꯆꯤꯟꯖꯥꯛ ꯑꯃꯨꯛ ꯈꯤꯇꯪ ꯊꯣꯡꯕꯤꯕ꯭ꯔꯥ ꯀꯥꯕꯣ ꯅꯥꯄꯤ ꯐꯥꯟꯕ꯭ꯔꯥ ꯍꯤꯡꯒꯣꯜꯗꯒꯤꯩ ꯐꯥꯟꯕꯤꯔꯅꯤ
ꯑꯣ
ꯑꯗꯨꯝ ꯌꯦꯟ ꯉꯥꯅꯨꯒꯤ ꯃꯆꯤꯟꯖꯥꯛ ꯈꯤꯇꯪ ꯑꯃꯨꯛ ꯁꯣꯏꯕꯤꯔꯅꯤꯗꯅ
ꯍꯤꯡꯈꯣꯜꯗꯤ ꯆꯥꯎꯕ꯭ꯔꯣ ꯅꯣꯏꯒꯤ
ꯑ ꯍꯤꯡꯒꯣꯗꯤ ꯑꯗꯨꯝ ꯆꯥꯎꯋꯦ ꯍꯥꯏꯇꯥꯥꯏꯦ
ꯑꯣ
ꯑꯗꯣ ꯍꯤꯡꯒꯣꯜꯕꯨꯗꯤ ꯊꯥꯏꯅꯗꯤ ꯃꯌꯥꯝ ꯆꯥꯎꯔꯝꯃꯤꯗ
ꯌꯦꯅꯈꯤꯕ
ꯑꯥ ꯍꯣꯏ
ꯁꯟꯗꯤ ꯀꯩ ꯂꯣꯀꯦꯁꯟꯂꯣ
ꯂꯀꯦꯜ ꯅꯤ ꯂꯀꯦꯜ ꯁꯟ ꯍꯥꯏꯁꯦ ꯁꯟ ꯑꯃꯈꯛꯇꯅꯤꯗ ꯁꯟ ꯑꯃꯣꯝ ꯃꯄꯤ ꯑꯃ ꯊꯝꯕꯅꯦ
ꯑꯣ
ꯍꯥꯏꯗꯤ ꯌꯨꯝ ꯑꯃꯗ ꯁꯟ ꯑꯃ ꯊꯝꯕꯁꯦ ꯌꯥꯝ ꯀꯥꯟꯅꯩꯌꯦꯕ
ꯎꯝ ꯍꯤꯡꯒꯣꯜ ꯅꯨꯡꯒꯤꯁꯨ ꯃꯊꯤꯒꯤ ꯀꯥꯅ
ꯎꯝ ꯑꯗꯒꯤꯗꯤ ꯋꯥꯏꯔꯝ ꯇꯩꯕꯒꯤ ꯁꯟꯊꯤꯗ ꯑꯣꯏꯔꯁꯨ ꯅꯠꯇ꯭ꯔꯥ
ꯑ
ꯃꯤꯗꯣꯝꯅ ꯄꯩꯁꯥ ꯄꯥꯏꯗꯅ ꯇꯥꯏꯁ ꯅꯣꯡꯊꯥꯗꯨꯅ ꯉꯝꯕꯁꯨ ꯅꯠꯇꯦ ꯑꯩꯈꯣꯏ ꯏꯃꯨꯡꯅ
ꯎꯝ
ꯏꯃꯥ ꯏꯄꯥ ꯍꯥꯏꯔꯦ ꯂꯥꯏꯔꯔꯦ
ꯅꯣꯏ ꯃꯥ ꯀꯩ ꯇꯧꯒꯦ ꯀꯩꯝ ꯇꯧꯗ꯭ꯔꯣ
ꯎꯝ ꯇꯧꯗꯦꯗꯤ ꯍꯥꯏꯕ ꯌꯥꯔꯣꯏ ꯊꯕꯛ ꯃꯆꯥ ꯃꯆꯥ ꯀꯨꯝꯃꯗꯤ ꯇꯧꯏꯦ
ꯀꯩ ꯀꯩ
ꯍꯣꯏ ꯃꯥꯅ ꯑꯥꯏ ꯁꯤ ꯑꯥꯏ ꯇꯤ ꯑꯪꯒꯜꯋꯥꯗꯤꯒꯤ ꯊꯕꯛ ꯇꯧꯋꯦ
ꯑꯥ
ꯑꯣ ꯋꯥꯅ ꯄꯤꯇꯦꯕꯣ ꯌꯥꯦ
ꯑ ꯁꯨꯝ ꯂꯥꯛ ꯑꯦ ꯀꯩꯅꯣ ꯄꯩꯁꯥꯁꯨꯝ
ꯑꯥ ꯄꯨꯩꯁꯥꯕꯗꯤ ꯑꯗꯨꯝ ꯑꯥꯪꯀꯜꯋꯥꯇꯤ ꯄꯨꯂꯞꯅ ꯆꯪꯉꯦ ꯃꯣꯏꯁꯦ ꯊꯥꯗ ꯂꯨꯄꯥ ꯂꯤꯁꯤꯡ ꯇꯔꯨꯛ ꯆꯃꯉꯥ ꯆꯕꯃꯥꯏꯁꯦ
ꯑ
ꯄꯨꯂꯞ ꯄꯨꯂꯞ ꯆꯪꯉꯦ ꯑꯗꯣ ꯑꯗꯨ ꯊꯕꯛ ꯄꯤꯆꯔꯁꯨ ꯕꯤꯗꯤꯌꯦꯞꯗꯤ ꯊꯥꯡꯒꯤ ꯂꯨꯄꯥ ꯂꯤꯁꯤꯡ ꯇꯔꯥ ꯃꯔꯤ ꯆꯥꯝꯃꯉꯥꯥꯁꯦ ꯁꯨꯡꯁꯣꯏ ꯁꯣꯏꯗꯕꯤꯅꯦꯍꯦ
ꯅꯣꯏ ꯊꯥꯒꯤ ꯁꯨꯝ ꯆꯪꯕ꯭ꯔꯕ ꯕꯤꯗꯤꯌꯦꯞꯇꯤ
ꯆꯪꯗ ꯌꯥꯗꯦ ꯃꯣꯏꯗꯤ ꯆꯪꯉꯤꯅꯤ ꯊꯥꯒꯤ
ꯗꯦꯠ ꯀꯌꯥꯗꯥꯥꯗꯒ ꯆꯪꯉꯤ ꯁ꯭ꯇꯦꯠꯀ ꯃꯥꯟꯅ ꯔꯝꯗꯣꯏꯅꯤꯅꯦ
ꯏꯁꯇꯦꯠꯀꯤ ꯇꯥꯡ ꯀꯨꯟꯊ꯭ꯔꯥ ꯑꯃ ꯁ꯭ꯋꯥꯏꯁꯤꯗ ꯑꯗꯨꯝ ꯁꯣꯏꯗꯕꯤꯅꯦ
ꯑꯣ
ꯑ ꯑꯩꯈꯣꯏꯕꯥꯗꯤ ꯑꯗꯨꯃꯥꯏꯅ ꯇꯧꯋꯦꯍꯥꯏꯕꯒꯤ ꯋꯥꯅꯦ ꯊꯕꯛ ꯀꯩꯁꯨ ꯀꯥ ꯍꯦꯟꯅ ꯆꯠꯇꯦꯗ ꯆꯠꯇꯨꯏꯗꯤ ꯑꯩꯈꯣꯏꯒꯤ ꯒꯥꯔꯤ ꯐꯣꯔꯁꯟ ꯂꯩꯌꯦꯕꯀꯣ ꯑꯗꯨꯝ ꯄꯣꯠꯆꯩ ꯑꯗꯨꯝ ꯂꯧꯁꯤꯡ ꯀꯩꯀꯩ ꯍꯤꯡꯒꯣꯜ ꯅꯨꯡꯒꯣꯜ ꯈꯣꯏꯔꯒ ꯊꯕꯛ ꯑꯗꯨꯝ ꯆꯠ ꯂꯩꯕ
ꯕꯤꯗ‌ꯦꯗꯤ ꯄꯥꯛ ꯆꯪꯅꯗ ꯃꯥꯜꯂꯤꯗ
ꯑ ꯆꯠꯅꯗ‌ꯦꯗ ꯆꯠꯅꯗ‌ꯦꯗꯤ ꯃꯣꯏ ꯀꯩ ꯍꯥꯏꯅꯤ ꯊꯕꯛ ꯑꯃ ꯁꯤꯟꯗꯣꯛ ꯁꯤꯟꯖꯤꯟ ꯌꯥꯅꯕꯁꯨ ꯌꯥꯎꯋꯤ ꯌꯥꯗ꯭ꯔꯒꯅ ꯃꯣꯏ ꯁꯤꯑꯦꯝꯒꯨꯝꯕ ꯑꯣꯐꯤꯁꯥꯔ ꯑꯆꯧ ꯑꯆꯧꯕ ꯂꯥꯛꯀꯥꯟꯗꯗꯤ ꯆꯠꯂꯦ
ꯎꯝ
ꯑꯗꯨ ꯅꯠꯇꯕ ꯑꯗꯨꯝ
ꯇꯥꯕꯅ ꯀꯥꯏ ꯇꯥꯒꯦ
ꯅꯨꯡꯕ ꯍ‌ꯦꯛꯇ ꯇꯥꯏ ꯂꯤꯂꯣꯡꯗ
ꯑꯣ
ꯂꯤꯂ‌ꯣꯡ ꯅꯨꯡꯉꯩꯗ
ꯑꯗꯨ ꯃꯣꯏꯅ ꯁꯨꯝ ꯀꯩ ꯀꯩ ꯅꯨꯡ ꯂꯩꯉꯣꯏ ꯄꯨꯔꯛꯄꯈꯩ ꯃꯥꯟ ꯆꯥꯡ ꯄꯨꯔꯛꯄꯈꯩ ꯊꯒꯠꯂꯗꯤ ꯄꯩꯁꯥ ꯗꯨꯝ ꯐꯪꯗꯥꯏꯅꯦ
ꯑꯁ ꯑꯗꯨꯗꯣ ꯍꯧꯖꯤꯛꯀꯥꯟꯗꯤ ꯄꯥꯛ ꯇꯧꯗ꯭ꯔꯦꯗ ꯍꯥꯟꯅ ꯎꯝ ꯃꯃꯥꯡ ꯃꯃꯥꯡ ꯆꯍꯤ ꯆꯍꯤ ꯃꯉꯥꯒꯤ ꯃꯃꯥꯡꯗꯗꯤ ꯌꯥꯝ ꯅꯨꯡꯉꯥꯏꯔꯝꯃꯦꯕꯀꯣ
ꯑꯥ
ꯑꯗꯨ ꯅꯨꯡꯉꯥꯏꯔꯝꯕꯁꯨ ꯀꯩꯁꯨ ꯆꯠꯇꯦꯗ ꯆꯠꯇꯦꯗꯤ ꯎꯝ ꯃꯣꯏꯒꯤ ꯈꯪꯅ ꯆꯥꯟꯅꯕ ꯑꯣꯐꯤꯁꯥꯔꯗꯣ
ꯎꯝ
ꯑꯩꯈꯣꯏ ꯏꯃꯥꯟꯅꯕꯒꯤ ꯃꯄꯥꯅ ꯈꯔ ꯑꯣꯏ ꯏꯃꯥꯟꯅꯕꯒꯤ ꯃꯄꯥꯥꯅ ꯈꯔ ꯑꯣꯏ ꯑꯗꯨꯝ ꯑꯣꯏꯕ ꯍꯥꯏꯇꯥꯔꯦ ꯈ‌ꯣꯏ ꯕꯥꯥꯅ ꯇꯥ ꯇꯥ ꯃꯐꯝꯗꯣ
ꯎꯝ
ꯑꯗꯨ ꯗꯨꯝ ꯑꯩꯈꯣꯏ ꯕꯥꯅꯕꯨꯗꯤ ꯋꯥ ꯍꯥꯏꯗ꯭ꯔꯦ ꯐꯣꯟ ꯇꯧꯔ ꯑꯗꯨꯝ ꯑꯩꯅ ꯑꯗꯨꯝ ꯍꯥꯏꯕ
ꯎꯝ
ꯑꯩꯖ‌ꯦ ꯃꯣꯏ ꯁꯥꯔꯗꯕꯨꯗꯤ ꯍꯥꯏꯗ‌ꯦ ꯗꯨꯝ ꯃꯆꯥꯅꯨꯄꯤꯗꯔ ꯃꯆꯥꯅꯨꯄꯥꯗꯔ ꯑꯝ ꯑꯗꯨꯃꯥꯏꯅ ꯑꯝꯇ ꯍꯥꯏꯈꯣ ꯑꯗꯨꯃꯥꯏꯅ ꯍꯥꯏꯈꯣ ꯑꯗꯨꯝ ꯍꯥꯏꯍꯟꯕ
ꯑꯣ ꯌꯥꯕ꯭ꯔꯣ
ꯌꯥꯏ ꯌꯥꯏ
ꯑꯣ
ꯗꯨꯝ ꯑꯝꯇ ꯊꯕꯛ ꯆꯤꯜꯂꯤ ꯌꯨꯝꯗ ꯀꯅꯥꯅ‌‌ꯣꯝ ꯁꯤꯜꯂꯨ ꯈꯣꯠꯂꯨꯅꯣ ꯍꯥꯏ ꯀꯥꯟꯗ ꯃꯣꯏꯗꯤ ꯑꯗꯨꯝ ꯑꯩꯅꯁꯨ ꯍꯥꯟꯅ ꯑꯩꯈꯣꯏ ꯇꯤꯟꯅꯔꯛꯄ ꯑꯣꯏꯅꯤꯅ ꯑꯗꯨꯝ ꯃꯇꯦꯡ ꯏꯇꯦꯡ ꯃꯣꯏꯒꯤ ꯌꯨꯝꯒꯤ ꯊꯕꯛ ꯏꯪꯈꯥꯡ ꯑꯃ ꯑꯣꯏꯒꯦꯔꯥ ꯑꯃ ꯑꯣꯏꯒꯦꯔꯥ ꯀꯣꯏꯕ ꯑꯣꯏꯒꯦꯔꯥ ꯂꯥꯡꯕ ꯑꯣꯏꯒꯦꯔꯥ ꯑꯝ ꯆꯠꯃꯤꯟꯅꯔꯛꯑꯦꯕ ꯃꯆꯥꯈꯩꯗꯣ
ꯑꯣ
ꯍꯧꯖꯤꯛꯇꯕꯨ ꯁꯨꯝ ꯇꯜꯂꯛꯄ ꯍꯥꯏꯇꯥꯔꯦ ꯆꯥꯎꯔꯛꯑꯃꯤꯅ ꯃꯣꯏꯗꯤ ꯄꯩꯁꯥ ꯄꯥꯏꯕ ꯃꯆꯥ ꯃꯁꯨꯅꯤꯅ ꯁꯨꯝ ꯃꯣꯏ ꯃꯇꯨꯡ ꯏꯜꯂ ꯄꯨꯟꯕꯗ‌ꯣ ꯉꯝꯃꯛꯇꯕ ꯍꯥꯏꯇꯥꯔꯦ
ꯃꯥꯅꯦ
ꯑ ꯑꯁ ꯀꯩꯅꯣ ꯇꯧꯕ ꯅꯪꯗꯤ ꯌꯨꯝꯗꯒ ꯍꯟꯗ꯭ꯔꯕꯣ
ꯌꯨꯝꯗ ꯍꯟꯗ꯭ꯔꯦ ꯃꯔꯛ ꯃꯔꯛꯇ ꯀꯨꯝꯍꯩ ꯍꯔꯥꯎ ꯂꯩꯔꯀꯥꯟꯗ ꯑꯃꯨꯛ ꯐꯠ ꯆꯠꯂꯨꯕ ꯐꯠ ꯍꯜꯂꯛꯄꯥ ꯌꯥꯗ꯭ꯔꯒꯅ ꯅꯣꯡ ꯅꯤꯅꯤ ꯍꯦꯛ ꯂꯩꯔꯛꯄ ꯑꯗꯨꯃꯥꯏ ꯇꯧꯋꯤꯗꯅ
ꯆꯠꯄꯗꯤ ꯂꯥꯏꯟꯗ ꯆꯠꯄ꯭ꯔꯣ ꯒꯥꯔꯤ ꯃꯆꯥ ꯆꯠꯄ꯭ꯔꯣ
ꯒꯔꯤꯃꯆꯥ ꯆꯠꯂꯦꯗꯅ ꯂꯥꯏꯟꯗ ꯑꯩ ꯆꯠꯄꯩ ꯇꯜꯂꯤꯗ ꯃꯊꯥꯡ ꯑꯅꯤ ꯇꯣꯡꯉꯦ ꯁꯤꯗꯩ ꯆꯠꯄꯗ
ꯎꯝ
ꯄ‌ꯣꯂꯣꯒ꯭ꯔꯥꯎꯟꯗꯒꯤ ꯄ‌ꯣꯂꯣꯒ꯭ꯔꯥꯎꯟꯗ ꯑꯃꯨꯛ ꯈꯥꯝꯃꯒ ꯆꯠ
ꯑꯣ ꯑꯗꯣ ꯍꯥ
ꯍꯥꯏꯕ꯭ꯋꯅꯤꯀꯣ ꯑꯃꯔꯣꯝꯗ ꯑꯃꯨꯛ ꯈꯤꯇꯪ ꯑꯩꯈꯣꯏꯔꯣꯝ ꯑꯩꯈꯣꯏ ꯌꯨꯝꯗꯒꯤ ꯁꯤ ꯑꯩꯈꯣꯏꯅ ꯂꯩꯔꯤꯕ ꯍꯣꯁꯇꯦꯜꯁꯦ ꯇꯥꯝ ꯂꯥꯛꯄꯁꯦ
ꯎꯝ
ꯑꯥ ꯑꯩꯈꯣꯏꯒꯤ ꯌꯨꯝꯖꯦ ꯑꯩꯈꯣꯏꯒꯤ ꯑꯩꯈꯣꯏ ꯁꯤꯒꯤ ꯂꯩꯔꯤꯕ ꯍꯥꯏꯋꯦꯖꯦ
ꯎꯝ
ꯁꯤꯗꯒꯤ ꯀꯤꯂꯣꯃꯤꯇꯔ ꯑꯃ ꯑꯃ ꯐꯥꯗꯦ ꯑꯃꯃꯨꯛ ꯈꯛꯇꯅꯦꯕ ꯆꯪꯉꯤꯖꯦ
ꯃꯅꯨꯡꯗ
ꯑ ꯊꯧꯒꯤꯜꯂꯤꯖꯦ
ꯎꯝ
ꯑ ꯀꯤꯂꯣꯃꯤꯇꯔ ꯑꯃꯗꯨꯗꯤ ꯌꯨꯝꯗ ꯒꯥꯔꯤ ꯃꯆꯥ ꯑꯃ ꯑꯣꯏꯒꯦꯔꯥ ꯑꯩꯈꯣꯏ ꯕꯥꯍꯣꯏ ꯑꯩꯈꯣꯏ ꯃꯥꯍꯣꯏ ꯑꯣꯏꯒꯦꯔꯥ ꯑꯃ ꯑꯗꯨꯝ ꯊꯧꯔꯥ ꯊꯤꯟꯗꯣꯛꯍꯜꯂꯦꯗꯅ
ꯎꯝ
ꯂꯥꯏꯟꯗ ꯂꯨꯄꯥ ꯌꯥꯡꯈꯩ ꯅꯠꯇ꯭ꯔꯒ ꯍꯨꯝꯐꯨ ꯄꯤꯊꯣꯛꯑꯒ ꯑꯗꯣ ꯃꯌꯥꯝ ꯄꯨꯟꯅ ꯐꯝꯃꯤꯟꯅꯕꯗꯤ ꯅꯨꯡꯉꯥꯏꯇ꯭ꯔꯦ ꯍꯥꯏꯗꯤ ꯃꯦꯖꯤꯛꯇ ꯇꯣꯡꯉꯖꯨ ꯃꯃꯥꯡꯗ ꯐꯝꯃꯒꯀꯣ
ꯎꯝ
ꯌꯥꯝ ꯐꯖꯔꯤꯖꯦ ꯑꯇꯩ ꯋꯥ ꯅꯠꯇꯦꯗ ꯑꯁꯤꯒꯤ ꯊꯧꯒꯤ ꯆꯤꯡꯗꯣ
ꯍꯣꯏ
ꯂꯝꯕꯤ ꯊꯣꯡ ꯍꯥꯏꯔꯦ ꯅꯨꯡꯉꯥꯏꯔꯦ ꯑꯗꯨꯒꯤ ꯑꯗꯥꯏꯒꯤ ꯚ꯭ꯌꯨꯗꯣ ꯌꯦꯡꯕꯗ ꯋꯥꯈꯜꯖꯦ ꯀꯩꯝ ꯅꯨꯡꯉꯥꯏꯑꯕ
ꯅꯨꯡꯉꯥꯏ ꯅꯣꯏꯍꯣꯏꯒꯤ ꯂꯝꯕꯤ ꯂꯣꯏ ꯐꯔꯦ ꯀꯩꯅꯣ
ꯐꯩꯌꯦ ꯑꯁ ꯑꯗꯣ ꯂꯝꯕꯤ ꯐꯕꯩꯔꯥ ꯈꯪꯗꯦ ꯑꯦꯛꯁꯤꯗꯦꯟ ꯌꯥꯝ ꯇꯣꯏꯌꯦ
ꯎꯝ ꯀꯟ ꯀꯟ ꯊꯧꯅꯔꯝꯅꯤꯅ
ꯍꯣꯏ ꯑꯗꯨꯅꯤꯅꯦ ꯆꯍꯤ ꯁꯨꯗꯕ ꯑꯉꯥꯡꯒꯩꯖꯨ ꯒꯥꯔꯤꯖꯦ ꯂꯣꯏ ꯊꯧꯔꯝꯅꯤꯅ ꯃꯃꯥ ꯃꯄꯥꯥꯉꯩꯖꯤꯅ ꯒꯥꯔꯤꯖꯦ ꯀꯃꯥꯏꯅ ꯇꯧꯔ ꯄꯤꯔꯤꯅꯣ ꯈꯪꯗꯦ ꯃꯆꯥꯉꯩꯖꯤꯗ
ꯎꯝ
ꯍꯧꯖꯤꯛꯀꯥꯟꯗꯤ ꯆꯥꯎꯈꯠꯂꯛꯄꯒꯤꯅꯦ ꯍꯥꯏꯒꯗ꯭ꯔꯥ ꯀꯔꯤ ꯍꯥꯏꯗꯣꯏꯅꯣ ꯈꯪꯗꯦ ꯇꯧꯔꯤꯁꯤ
ꯁꯨꯝ ꯍꯦꯛ ꯀꯩꯅꯣ ꯇꯧꯕꯒ ꯇꯦꯟ ꯄꯥꯁ ꯇꯧꯔꯗꯤ ꯒꯥꯔꯤ ꯁꯨꯝ ꯂꯩꯅꯔꯦꯕ ꯅꯠꯇ꯭ꯔꯣ ꯉꯍꯥꯟꯋꯥꯏꯅ ꯒꯥꯔꯤ ꯃꯆꯥ ꯑꯃ ꯊꯧꯅꯕ ꯍꯣꯠꯅꯕꯗ ꯋꯥꯅꯔꯝꯗ꯭ꯔꯣ
ꯃꯥꯅꯦ ꯍꯧꯖꯤꯛꯀꯥꯟꯗꯤ ꯇꯦꯟ ꯄꯥꯁ ꯇꯧꯕꯗꯤ ꯒꯥꯔꯤ ꯃꯆꯥ ꯑꯃ ꯇꯦꯟ ꯄꯥꯁ ꯇꯧꯕ ꯍꯥꯏꯖꯤ ꯆꯍꯤ ꯁꯨꯗ꯭ꯔꯤꯗ ꯀ꯭ꯂꯥꯁ ꯇꯦꯟ ꯄꯥꯁ ꯇꯧꯕ ꯍꯥꯏꯖꯤ ꯆꯍꯤ ꯇꯔꯥ ꯇꯔꯨꯛꯇꯅꯦꯕ ꯅꯠꯇ꯭ꯔꯥ
ꯇꯨꯌꯦꯜꯞ ꯄꯥꯁ ꯇꯧꯕ ꯍꯥꯏꯖꯤꯅ ꯇꯔꯥꯅꯤꯄꯥꯟꯅꯦꯕ ꯅꯠꯇ꯭ꯔꯥ
ꯃꯥꯅꯦ
ꯑꯗꯨꯅꯦ ꯍꯧꯖꯤꯛꯀꯥꯟꯗꯤ ꯃꯃꯥ ꯃꯄꯥ ꯑꯣꯏꯕꯖꯤꯡꯖꯨ ꯒ꯭ꯌꯥꯟ ꯇꯥꯗꯦ ꯃꯆꯥꯖꯤꯡꯁꯨ ꯒ꯭ꯌꯥꯟ ꯇꯥꯗꯦ
ꯑꯗꯨꯅꯤ ꯐꯣꯟꯒꯖꯤꯅ ꯑꯩꯈꯣꯏꯅ ꯉꯍꯥꯟꯋꯥꯏ ꯑꯩꯈꯣꯏꯒꯤ ꯇꯦꯟꯒ ꯂꯣꯏꯔꯛꯄ ꯍꯥꯏꯖꯤ ꯐꯣꯟꯒ ꯄꯥꯏꯔꯛꯇꯦ ꯄꯥꯏꯔꯛꯇꯦꯞꯗꯤ ꯇꯧꯅꯔꯤꯁꯤꯕꯨ ꯍꯥꯏꯕ ꯍꯧꯖꯤꯛꯀꯥꯟꯗꯤ ꯑꯣꯟꯂꯥꯏꯟ ꯀ꯭ꯂꯥꯁ ꯂꯥꯛꯅꯕꯗ ꯗꯒꯤ ꯇꯦꯟꯕꯨ ꯌꯧꯗ꯭ꯔꯤꯀꯥꯟꯗ ꯄꯪꯂꯩ ꯂꯩꯅꯔꯦꯗꯅ ꯀꯣꯔꯣꯅꯥꯖꯤ ꯂꯥꯛꯈꯤꯕꯗꯒꯤ
ꯃꯥꯅꯦ ꯃꯥꯅꯦ
ꯑꯗꯨꯅ ꯑꯋꯣꯟꯕ
ꯑꯗꯣ ꯀꯩꯅꯣ ꯇꯧꯕ꯭ꯔꯣ ꯎꯝ ꯁꯨꯝ ꯀꯩ ꯍꯥꯏꯅꯤ ꯑꯩꯅ ꯍꯥꯏꯅꯤꯡꯉꯤꯗꯤ ꯅꯣꯏꯔꯣꯝꯗ
ꯎꯝ
ꯅꯣꯏꯔꯣꯝꯗ ꯀꯣꯏꯕꯝ ꯂꯥꯡꯕꯝ ꯍꯥꯏꯗꯤ ꯁꯤ ꯃꯐꯝꯖꯤ ꯐꯖꯩ ꯈꯣꯠꯁꯤ ꯀꯥ ꯍꯥꯏꯕ ꯃꯐꯝ ꯂꯩꯕ꯭ꯔꯣ
ꯍꯣꯏ ꯀꯣꯏꯕꯝ ꯉꯥꯛꯇꯅꯤ ꯀꯩꯅꯣ
ꯎꯝ ꯀꯩꯀꯩ ꯂꯩꯒꯦ ꯑꯃꯇ ꯍꯥꯏꯔꯛꯎꯅꯦ
ꯆꯥꯗꯣꯡ ꯂꯩꯔꯦ ꯍꯧꯖꯤꯛꯀꯥꯟ ꯀꯟ ꯆꯠꯅꯩꯗꯣ ꯆꯤꯅꯤꯡꯈꯣꯛ ꯂꯩꯔꯦ
ꯎꯝ ꯆꯤꯡꯅꯨꯡꯈꯣꯛ
ꯎꯝ ꯁꯨꯗ꯭ꯔ
ꯍ ꯁꯥꯇ꯭ꯔꯤꯗ ꯁꯥꯇ꯭ꯔꯤꯗꯤ ꯃꯤꯅ ꯀꯟꯅ ꯆꯠꯅꯕꯒꯤ ꯃꯇꯥꯡꯗꯣ
ꯎꯝ
ꯑꯩꯗꯤ ꯑꯦꯛꯁꯤꯗꯦꯟ ꯇꯧꯔ ꯇꯥꯜ ꯂꯩꯌꯦ ꯐꯃꯨꯡꯗ
ꯑꯣ ꯄꯣꯡ ꯍ ꯇꯦꯛꯄ ꯌꯥꯎꯕ
ꯑꯁ ꯀ꯭ꯔꯔꯤꯦꯛ ꯆꯄꯅꯤꯗ
ꯑꯣ ꯔꯦꯁ ꯔꯦꯁ ꯂꯩꯔꯕ
ꯎꯝ ꯊꯥ ꯅꯤꯄꯥꯟꯃꯨꯛ ꯂꯩꯌꯦ ꯐꯃꯨꯡꯗ ꯇꯥꯔꯒ
ꯑꯣ
ꯑꯁ ꯇꯧꯕꯗꯤ ꯑꯩꯈꯣꯏꯅ ꯇꯦꯟ ꯊꯥꯁꯦ ꯀꯩꯅꯣꯅ ꯇꯧꯋꯦꯕ ꯎꯝ ꯑꯩ ꯇꯨ ꯊꯥꯎꯖꯟ ꯁꯚꯦꯟꯇꯤꯟ ꯑꯩꯠꯇꯤꯟ ꯁꯚꯦꯟꯇꯤꯟꯗ ꯇꯦꯟ ꯊꯥꯕꯅꯦꯕ
ꯑ
ꯑꯗꯨ ꯇꯦꯟ ꯊꯥꯕꯇꯣ ꯂꯣꯏꯔꯛꯄꯒ ꯑꯁꯨꯝ